ꯑꯩ ꯑꯩ ꯃꯈꯣꯟꯜ ꯇꯥꯕ꯭ꯔꯥ
ꯍꯣꯏ
ꯑꯣ ꯅꯨꯡꯉꯥꯏꯔꯤꯕꯣ ꯀꯝꯗꯧꯔꯤꯒꯦ
ꯔꯦꯟꯖꯟ ꯇꯥꯎꯗ ꯇꯛꯑꯒ
ꯀꯖꯥꯎꯗꯣ ꯍꯧꯒꯠꯄ ꯀꯥꯟꯗ ꯄꯨꯝ ꯇꯤꯡ ꯇꯤꯡ ꯇꯤꯡ ꯇꯧꯔ ꯂꯩꯕ
ꯀꯟ ꯇꯎ
ꯄꯨꯔ ꯕꯤꯔꯥꯅꯤꯗ ꯑꯩꯈꯣꯏꯅ ꯐꯥꯒꯤ ꯇꯧꯕꯤꯔꯒ ꯃꯥꯗ ꯑꯩꯈꯣꯏꯗ ꯑꯗꯨꯝ ꯁꯥꯎꯈ꯭ꯔꯦ ꯍꯧꯖꯤꯛꯐꯥꯎ ꯑꯗꯨꯝ ꯁꯥꯎꯈ꯭ꯔꯦ ꯑꯗꯨ ꯁꯥꯎꯈ꯭ꯔꯦ ꯍꯥꯏꯔꯁꯨ ꯃꯥꯗꯤ ꯒꯣꯏ ꯀ ꯂꯨꯡꯖꯟꯗ ꯌꯥꯝ ꯁꯥꯥꯒꯟꯕ ꯑꯩꯈꯣꯏꯅ ꯊꯦꯝꯒ ꯄꯤꯔꯗꯤ ꯑꯗꯨꯝ ꯐꯕ
ꯒꯣꯏ ꯀꯂꯣꯡꯖꯟꯗꯣ ꯑꯩꯁꯨ ꯄꯥꯝꯃꯦ ꯇꯗꯣꯡ ꯆꯟꯕ ꯌꯥꯝ ꯄꯥꯝꯃꯦ ꯑꯩꯁꯨ ꯌꯦꯟ ꯑꯣꯏꯒꯦꯔꯥ
ꯖꯨ ꯑꯣꯔꯔꯥ ꯍꯥ
ꯀꯔꯥꯏꯉꯣꯏꯗꯣ
ꯍꯣꯏ
ꯑꯁ ꯑꯗꯨꯗꯣꯀꯣ ꯇꯝ ꯇꯧꯔꯒ ꯆꯥꯕ
ꯇꯝ ꯇꯔꯒ ꯆꯥꯕꯀꯣ
ꯎꯝ ꯎꯝ ꯍꯥꯏꯅꯣ
ꯊꯙꯔꯃꯤꯂꯥ
ꯑꯣ ꯑꯩꯈꯣꯏ ꯏꯃꯥꯗꯣ ꯇꯥꯡꯈꯨ
ꯑꯣ ꯑꯆꯥ ꯑꯆꯥꯆꯥ ꯑꯆꯥ ꯑꯣ ꯑꯆꯥꯆꯥ ꯑꯆꯥ
ꯑꯗꯨꯒꯤ ꯏꯃꯥꯡꯗꯣ ꯀꯩꯅꯣ ꯇꯧꯕꯅꯤꯗ
ꯊꯔ ꯊꯔꯃꯤꯂꯥ ꯇꯥꯡꯈꯨꯜ ꯃꯣꯏꯗꯤ ꯀꯝꯄ꯭ꯂꯦꯛꯁꯟꯒ ꯃꯁꯛ ꯑꯗꯨꯝ ꯐꯖꯕꯅꯦ
ꯈꯪꯗꯦꯗ ꯀꯔꯤꯅꯣ ꯑꯩꯗꯤ ꯐꯖꯗꯦ ꯑꯩꯅ ꯍꯥꯏꯕꯗꯤꯛ ꯀꯝꯄ꯭ꯂꯦꯛꯁꯟꯗ ꯄꯨꯖꯗꯦꯕ
ꯁꯥꯛꯂꯤ ꯐꯨꯖꯩꯌꯦ
ꯁꯛ ꯅꯣꯏꯒꯤꯗꯤ ꯊꯤꯔꯝꯕ ꯌꯥꯏ ꯑꯗꯨꯕꯨ ꯑꯩꯒꯤꯗꯤ ꯑꯗꯨꯝ ꯑꯩꯗꯤ ꯑꯗꯨꯝ ꯌꯥꯏꯅ
ꯅꯁꯥꯒꯤ ꯑꯣꯏꯕꯒꯤ
ꯅ ꯅꯪꯁꯨ ꯅꯁꯥ ꯅꯁꯥꯒꯤ ꯐꯖꯔꯝꯕꯅꯤꯅ ꯑꯗꯨꯝ
ꯐꯖꯠꯁꯦ ꯑꯁꯦꯡꯕ ꯍꯥꯏꯔꯒꯦ
ꯅꯪ ꯅꯣꯏ ꯀꯦꯕ ꯀꯥꯟꯗ ꯅꯪꯅ ꯅꯨꯡꯁꯤꯅ ꯌꯦꯡꯉꯛꯈꯤ ꯅꯪ ꯃꯤꯁꯦ ꯌꯦꯡꯉꯛꯈꯤꯕ ꯀꯥꯟꯗ ꯍꯩꯇ꯭ꯔꯁꯨ ꯑꯗꯨꯝ ꯅꯪꯅ ꯈꯪꯖꯕꯗꯣ ꯑꯦ ꯑꯗꯨꯗꯤ ꯅꯣꯏꯒꯤ ꯗ꯭ꯔꯥꯏꯛꯇꯣ ꯍꯥꯡꯗꯣꯛꯑꯒ ꯏꯁꯤꯡꯗꯨꯗ ꯌꯦꯡꯉ ꯇꯧꯔꯣ
ꯏꯁꯤꯡꯁꯨ ꯂꯩꯇꯦ ꯑꯩꯈꯣꯏ ꯏꯁꯤꯡ ꯇꯛꯇꯦ
ꯎꯝ
ꯌꯨ ꯑꯣꯏꯅ ꯊꯛꯑꯦ
ꯑꯩꯁꯨ ꯊꯥ ꯑꯍꯨꯝ ꯁꯨꯔꯦ ꯁꯣꯔ ꯍꯣꯟꯅꯕ
ꯎ
ꯉꯁꯤꯅ ꯑꯃꯨꯛ ꯍꯣꯟꯕ ꯍꯧꯕꯅꯤ ꯄꯥꯏ ꯂꯩꯣ ꯍꯣꯏ ꯑꯁꯤꯅ ꯑꯃꯨꯛ ꯍꯣꯟꯕꯀꯣ ꯌꯥꯝ ꯅꯨꯡꯉꯥꯏꯌꯦ
ꯑꯌꯨꯛ ꯃꯈꯣꯟ ꯇꯥꯕꯒꯤ ꯑꯣ
ꯌꯥ
ꯅꯃꯥꯟꯅꯕ ꯃꯌꯥꯝꯁꯨ ꯑꯗꯨꯝ ꯀꯣꯜ ꯇꯧꯔꯒ ꯂꯩꯕ꯭ꯔꯣ ꯑꯣꯏꯔꯤꯖ ꯑꯠꯇꯗꯤ ꯅ ꯄꯖꯣꯀꯣ
ꯁꯤꯗꯁꯨ ꯚꯤꯗꯤꯑꯣ ꯀꯣꯜ ꯌꯥꯔꯕꯅꯦ
ꯑꯗꯦ
ꯑꯩꯗꯤ ꯅꯪꯒꯤ ꯇꯣꯉꯥꯟꯅ ꯑꯞꯗꯦꯠ ꯂꯥꯛꯄꯔꯣ ꯁꯤꯅꯤꯗ
ꯉꯔꯥꯡꯕꯨꯗꯤ ꯂꯥꯛꯄꯅꯤꯀꯣ
ꯉꯔꯥꯡꯕꯨꯗꯤ ꯂꯥꯛꯄꯈꯔꯤ
ꯂꯥꯛꯄꯅꯦ ꯑꯩꯣꯏ ꯀꯩꯅꯣ ꯑꯩꯒꯤ ꯄꯥꯠꯅꯔ ꯍꯥꯏꯁꯤꯔꯥ ꯃꯁꯛ ꯐꯖꯔꯗꯤ ꯑꯗꯨꯝ ꯌꯥꯕꯅꯦ ꯊꯤꯔꯗꯤ
ꯎ ꯍꯣꯏ ꯍꯣꯏ ꯆꯨꯝꯃꯕꯅꯤ ꯆꯨꯝꯃꯕꯅꯤ
ꯁꯨꯏꯁꯥꯏꯠ ꯇꯧꯈ꯭ꯔꯦ ꯍꯥꯏꯔꯗꯤ ꯑꯩꯗ ꯇꯤꯀꯣ
ꯁꯨꯡꯇꯧ ꯇꯧꯔꯦꯗ ꯑꯗꯨꯒꯨꯝꯕꯗꯨꯗꯤ
ꯇ
ꯅꯣꯏ ꯅꯃꯥꯟꯅꯕ ꯑꯩꯈꯣꯏꯁꯨ ꯅꯣꯏ ꯈꯨꯟꯗ ꯌꯦꯡ ꯉꯠꯇꯔꯣ
ꯃꯥꯅꯦ ꯆꯞ ꯃꯥꯟꯅꯩ ꯑꯩꯒꯤ ꯅꯥꯏꯕꯔ ꯑꯩꯒꯤ ꯍꯥꯏ ꯁ꯭ꯀꯨꯜꯒꯤ
ꯅꯣꯏ ꯅꯣꯏ ꯄꯥꯔꯠ ꯊ꯭ꯔꯤ ꯍꯥꯏꯕꯗꯣ ꯀꯔꯤ ꯍꯥꯏꯕ꯭ꯔꯥ
ꯔꯣꯡꯃꯥꯏ ꯄꯥꯊ꯭ꯔꯤ ꯍꯣꯏ ꯇꯖꯨꯃꯦꯃꯦꯠ
ꯑꯗꯨ ꯃꯊꯛꯂꯣꯝꯗꯔꯣ
ꯍꯣꯏ ꯑꯗꯨ ꯌꯧꯗ꯭ꯔꯤꯉꯩꯗ
ꯑ
ꯁꯤꯇ ꯁꯤꯇꯤꯁꯀꯨꯗꯣ ꯈꯪꯕ꯭ꯔꯥ
ꯈꯪꯗꯦ
ꯈꯪꯗꯦ
ꯎꯝ ꯁ꯭ꯀꯨꯜ ꯑꯃꯗꯤ
ꯒ꯭ꯔꯥꯎꯟ ꯈꯪꯕ꯭ꯔꯥ ꯒ꯭ꯔꯥꯎꯟ ꯑꯃ ꯂꯩꯕꯗꯣ ꯑꯗꯨ ꯃꯊꯛꯇ
ꯑꯗꯨ ꯃꯊꯛꯇ ꯀꯥꯕ ꯀꯥꯟꯗ ꯁ꯭ꯀꯨꯜ ꯑꯃ ꯂꯩꯅ
ꯍꯣꯏ ꯍꯣꯏ ꯍꯣꯏ ꯑꯗꯨ ꯃꯊꯛꯇꯪ ꯍꯣꯏ
ꯑꯗꯨꯒꯤ ꯃꯤꯃꯤꯡꯅ ꯀꯨꯔꯤ ꯍꯥꯏꯕ
ꯙꯝꯅꯤ ꯁꯤꯇꯦꯁ ꯑꯅꯤ ꯂꯩꯕꯅꯦ
ꯃ
ꯑꯗꯨꯨꯝꯅꯤ
ꯑꯃꯗꯤ
ꯁꯤꯇꯤ ꯑꯦꯁ ꯍꯥꯏꯠ ꯁ꯭ꯀꯨꯜ ꯑꯅꯤ ꯂꯩꯕꯅꯤ
ꯃꯣꯏ ꯌꯨꯅꯤꯐꯣꯔꯝꯗ ꯒ꯭ꯔꯤꯟ ꯀꯂꯔ ꯑꯣꯏꯕꯗꯣꯀꯣ
ꯍꯣꯏ ꯍꯣꯏ ꯍꯣꯏ ꯒ꯭ꯔꯤꯟꯒ ꯒ꯭ꯔꯤꯟꯒ ꯋꯥꯏꯠ ꯑꯣꯏꯕꯗꯣ ꯗꯨꯝꯅꯤꯅꯦ
ꯑꯣ ꯑꯩ ꯑꯗꯨꯝ ꯆꯠꯄ ꯀꯥꯟꯗ ꯑꯉꯥꯡꯁꯤꯡꯗ
ꯅꯪ ꯑꯗꯨꯝ ꯂꯥꯛꯄ꯭ꯔꯥ
ꯍꯣꯏ ꯍꯥꯟꯅꯗꯤ ꯑꯗꯨꯝ ꯀꯣꯏꯕ ꯂꯥꯛꯑꯦ ꯑꯗꯨꯔꯣꯝꯗ ꯍꯦꯄꯤ ꯄ꯭ꯂꯣꯅꯤꯔꯣꯝꯗꯁꯨ ꯑꯗꯨꯝ ꯃꯔꯛ ꯃꯔꯛꯇ
ꯍꯦꯄꯤ ꯀꯣꯂꯣꯅꯤ ꯂꯩꯕ ꯀꯥꯡꯕꯨꯗꯣ ꯉꯥꯎ ꯁꯤꯟꯅꯕ ꯉꯥꯛꯇꯅꯦꯀꯣ ꯅꯪꯁꯨ ꯑꯣꯏꯔꯝꯒꯅꯤꯌꯦ
ꯅꯠꯇꯦ ꯂꯥꯛꯑꯦ ꯍꯥꯏꯕꯗꯤ ꯑꯗꯨꯗ ꯀ꯭ꯂꯥꯁ ꯇꯨꯋꯜꯐ ꯊꯥꯏ ꯍꯥꯏꯅ ꯑꯩꯈꯣꯏ ꯏꯃꯥꯟꯅꯕ ꯂꯩꯕꯀꯣ ꯑꯗꯨꯒꯤ ꯃꯥꯅ ꯑꯩꯗꯣ ꯀꯩꯅꯣꯗ ꯅꯣꯡꯕꯥꯔꯣꯝ ꯆꯠꯉ ꯂꯩꯕ ꯑꯗꯨꯒꯤ ꯄꯣꯠ ꯍꯥꯏꯅ ꯍꯥꯏꯕꯒꯤ ꯆꯪꯉ ꯅꯣꯡꯕꯥꯗꯗꯤ ꯑꯩꯈꯣꯏ ꯑꯦ ꯇꯣꯛꯈ꯭ꯔꯣ ꯑꯗꯨꯗꯤ ꯌꯥꯔꯦ
ꯐꯪꯉꯁꯦ
ꯅꯣꯏ ꯑꯗꯨꯔꯣꯝꯗ ꯎꯝ ꯖꯗꯨꯣ ꯅꯪꯒꯤ ꯃꯆꯥ ꯍꯥꯏꯕ꯭ꯔꯥ ꯒꯥꯔꯤ ꯑꯃ ꯅꯪꯒꯤ ꯃꯆꯥ ꯍꯥꯏꯕ꯭ꯔꯥ ꯀꯔꯤ ꯍꯥꯏꯕ꯭ꯔꯥ ꯂꯩꯕ꯭ꯔꯥ ꯑꯗꯨꯔꯣꯝꯗ ꯅꯣꯡꯅꯦꯔꯣꯝꯗ
ꯑꯁ ꯍꯥꯏꯕꯅꯦ ꯍꯣꯏ ꯊꯥꯖꯗꯦ ꯑꯩꯗꯤ
ꯑ
ꯖꯗꯣ ꯅꯪꯒꯤ ꯀꯤꯇꯥꯛ ꯍꯥꯏꯕꯅꯦ
ꯑꯣ ꯑꯣ
ꯐꯖꯥꯖꯤꯗ
ꯑꯗꯨꯗꯣ ꯅꯪꯈꯣꯏꯗ ꯍꯧꯖꯤꯛ ꯍꯤꯡꯉꯃꯗꯤ ꯅꯨꯡꯉꯥꯏꯔꯣ
ꯃꯥꯅꯦ ꯅꯣ ꯀꯥꯏ ꯂꯩꯇꯦ
ꯀꯣꯏ ꯂꯩꯇ ꯀ꯭ꯔꯤꯗ ꯄꯦ ꯑꯩꯈꯣꯏ ꯈꯨꯟꯗ ꯎ ꯋꯥꯔꯤꯗꯤ ꯇꯥꯕ꯭ꯔꯥ ꯈꯪꯗꯦ ꯄꯨꯄꯧꯒꯤ ꯋꯥꯔꯤ ꯇꯥꯕ꯭ꯔꯥ ꯒꯥꯥꯏꯔꯤꯦꯝ ꯅꯪ ꯍꯥꯏꯕꯗꯣ
ꯈꯪꯉꯦ
ꯑꯗꯨꯗ ꯑꯩꯈꯣꯏꯒꯤ ꯆꯤꯡ ꯑꯃ ꯂꯩꯌꯦꯕꯀꯣ ꯀꯤꯝꯕꯨꯠ ꯍꯥꯏꯅꯀꯣ
ꯆꯤꯡꯕꯨꯠ ꯑꯩꯈꯣꯏꯁꯨ ꯂꯩ ꯀꯩꯅꯣ ꯆꯤꯡꯕꯨꯠꯗꯤꯤ
ꯆꯤꯡꯕꯨꯠ ꯍꯥꯏꯕ ꯅꯠꯇꯦ ꯀꯤꯝꯕꯨꯠ ꯍꯥꯏꯅ ꯆꯤꯡꯒꯤ ꯃꯃꯤꯡ
ꯑꯣ ꯑꯣꯀꯦ ꯑꯣꯀꯦ
ꯑꯗꯨꯗ ꯃꯥꯅ ꯂꯥꯛꯑꯒ ꯅꯨꯡ ꯑꯃꯗ ꯐꯝꯃꯒ ꯔꯥꯖꯥ ꯏꯕꯤꯕꯀꯣ
ꯈꯪꯉꯦ ꯑꯗꯨ ꯔꯖꯥꯏ ꯀꯩꯅꯣ ꯀꯩ ꯍꯥꯏꯁꯤꯔꯥ ꯑꯗꯨ ꯁꯔꯥꯎꯟꯗꯤ ꯅꯠꯇꯦ ꯃꯥꯅ ꯑꯗꯨꯝ ꯇꯧꯕ ꯀꯩꯅꯣꯗꯤ ꯐꯨꯔꯤꯡ ꯐꯨꯐꯨꯗꯣ
ꯎꯝ
ꯌꯥꯝ ꯐꯩꯌꯦ ꯍꯥꯏꯕꯅꯦ ꯅꯠꯇ꯭ꯔꯥ
ꯃ ꯍꯅꯦ ꯍꯣꯏ ꯎꯝ
ꯒꯟ ꯀꯔꯤꯁꯨ ꯆꯥꯕ ꯀꯩꯅꯣ ꯍꯥꯎꯋꯦ ꯍꯥꯏ
ꯎꯝ ꯏꯟ ꯀ꯭ꯔꯦꯛꯁꯨ ꯐꯥꯎꯋꯦ ꯕꯣꯏꯁꯨ ꯕꯣꯏꯕꯅꯦ ꯀꯜꯂꯁꯨ ꯑꯗꯨꯝ ꯍꯥꯎꯕꯅꯦꯕ
ꯅꯪ
ꯀꯔꯤ
ꯅꯪ ꯒꯟ ꯀꯔꯤꯌꯥ ꯄꯥꯝꯕ꯭ꯔꯥ
ꯑꯁ ꯍꯥꯟꯅꯗꯤ ꯑꯗꯨꯝ ꯍꯤꯟꯖꯥꯡꯒꯨꯝꯕ ꯊꯣꯡꯉ ꯆꯥꯕꯗꯗꯤ ꯍꯥꯎꯋꯦꯕꯀꯣ ꯒꯟ ꯀ꯭ꯔꯦꯛꯀ ꯑꯂꯨꯒ ꯑꯣꯛꯁꯥ ꯑꯌꯥꯏꯕꯗꯣ ꯍꯥꯞꯄꯒ ꯆꯥꯕꯗ ꯑꯗꯨꯝ ꯑꯗꯨꯒꯨꯝꯕꯁ ꯍꯥꯎꯋꯦ ꯑꯗꯨꯒ ꯅꯣꯡꯃ ꯑꯩꯈꯣꯏ ꯈꯨꯟꯅ ꯑꯩꯁ ꯍꯞꯇꯥ ꯑꯃꯒꯨꯝ ꯑꯃ ꯂꯩꯕ ꯀꯥꯟꯗꯗꯤ ꯃꯣꯏꯗꯤ ꯒꯟ ꯀ꯭ꯔꯦꯞꯇꯣ ꯀꯣꯕꯤꯒꯤ ꯃꯍꯨꯠꯇ ꯍꯤꯡꯅ ꯁꯤꯡꯖꯨ ꯆꯥꯕꯗꯒꯤꯗꯤ ꯇꯟꯈ꯭ꯔꯦ ꯑꯩ
ꯑꯦ ꯁꯤꯡꯖꯨꯗꯤ ꯍꯥꯕꯅꯦ ꯍꯤꯟꯖꯥꯡꯗꯤ ꯍꯥꯎꯗꯦ ꯁꯤꯡꯖꯨꯗꯤ ꯍꯥꯕꯅꯦ
ꯈꯪꯗꯦ ꯑꯩꯅ ꯑꯗꯨ ꯆꯥꯕꯗꯣ ꯈꯥꯕ ꯈꯤꯇꯪ ꯆꯥꯕ ꯐꯪꯉꯨꯀꯣ ꯃꯤ ꯃꯤ ꯃꯁꯛꯇꯤ ꯎꯗ꯭ꯔꯕ ꯃꯔꯨ ꯑꯃ ꯃꯥꯅꯤꯇꯪ
ꯒꯟ ꯒꯟ ꯀꯔꯦꯠꯇꯨꯗꯤ ꯂꯣꯏꯔꯦ ꯕꯣꯔꯥ ꯑꯃ ꯑꯣꯏꯔꯝꯕꯅꯦ ꯀꯤꯃꯤ ꯄꯤꯀꯦꯠ ꯑꯃꯗ ꯑꯗꯨꯒ ꯁꯤꯗ ꯑꯃꯨꯛ ꯀꯨꯝꯕꯗꯅ ꯑꯁꯤꯗꯅ ꯑꯩꯈꯣꯏ ꯂꯩꯀꯥꯏꯒꯤ ꯏꯆꯦ ꯏꯆꯟ ꯃꯌꯥꯝꯁꯤꯡꯅ ꯅꯥꯀꯨꯞꯄꯤꯗꯣ ꯁꯟꯅ ꯁꯥꯕꯗꯧꯅꯨꯀꯣ ꯑꯁ
ꯅꯀꯣꯛꯄꯤ ꯍꯥꯏꯔ ꯃꯀꯣꯛ
ꯅꯥꯀꯨꯞꯄꯤ ꯅꯥꯀꯨꯞꯄꯤ
ꯆꯪꯕ ꯃꯥꯂꯦ
ꯂꯥꯎꯕ ꯃꯈꯣꯟ ꯇꯥꯕ꯭ꯔꯥ
ꯎꯝ
ꯈꯔ ꯐꯣꯟꯗ ꯀꯒꯦꯡꯕ ꯑꯣꯏꯔꯝꯒꯅꯤ ꯑꯩꯒꯤ ꯑꯩꯒꯤ ꯃꯈꯣꯟꯗꯣ ꯂꯥꯛꯑꯦ ꯅꯪꯉꯣꯟꯗ ꯍꯥꯏꯔꯕꯗ
ꯁꯤ ꯌꯥꯝ ꯁꯣꯐ ꯑꯣꯏꯌꯦ
ꯑꯩ ꯃꯥꯏꯔꯣ
ꯅꯠꯇꯦ
ꯑꯣ ꯑꯣ ꯑꯣ ꯁꯣꯏꯈ꯭ꯔꯦ ꯁꯣꯏꯈ꯭ꯔꯦ ꯑꯩ ꯁꯣꯝꯗ ꯃꯣꯔꯤ ꯁꯥꯔ ꯂꯩꯕꯗꯨꯒꯤꯅꯤꯅꯦ
ꯀꯗꯥꯏ
ꯅꯣꯏ ꯅꯃꯥꯟꯅꯕꯤꯈꯣꯏꯁꯨ ꯄꯥꯏꯕ꯭ꯔꯥ
ꯄꯥꯏꯗꯦ ꯑꯃ ꯑꯃ ꯄꯥꯏꯍꯦ ꯑꯟꯏꯝꯄ꯭ꯂꯣꯏꯣꯌꯤ ꯑꯣꯏꯕ ꯊꯕꯛ ꯇꯧꯕꯗꯤ ꯄꯥꯏꯗꯦ ꯑꯗꯨꯒꯨꯝꯕ ꯗꯔꯀꯥꯔ ꯂꯩꯇꯦ ꯍꯥꯏ ꯑꯩꯗꯤ ꯌꯥꯝ ꯗꯔꯀꯥꯔ ꯂꯩꯌꯦ ꯂꯨꯄꯥ ꯀꯨꯟ ꯆꯪꯉꯦ
ꯑꯩ ꯑꯩ ꯑꯣ
ꯑꯗꯨ ꯑꯃꯨ ꯇꯖꯥ ꯑꯃ ꯂꯧꯔꯦ ꯊꯥꯛꯑꯦ ꯂꯣꯏꯔꯦ
ꯑꯃꯨꯜ ꯇꯖꯥ ꯑꯃ ꯂꯧꯔꯦ
ꯍꯣꯏ
ꯑꯣ
ꯁꯦꯚꯦꯟꯇꯤꯟ ꯄꯤꯕꯅꯦ ꯃꯣꯏ ꯀꯨꯟ ꯂꯧꯈ꯭ꯔꯦ
ꯑꯣ
ꯅꯣꯏ ꯁꯠ ꯊꯔꯝꯃꯨꯅꯤꯗ ꯀꯣ ꯀꯩꯅꯣ ꯇꯧꯕꯒꯤ ꯖꯤꯝ ꯐ꯭ꯔꯤꯛ ꯑꯣꯏꯕꯒꯤ
ꯂꯁꯤꯗꯨꯒ
ꯂꯁꯤꯗꯤ ꯊꯛꯇꯛꯦ
ꯑꯁꯤ ꯑꯗꯨꯒ ꯃꯔꯛ ꯃꯔꯛꯇ ꯑꯩꯈꯣꯏꯗꯤ ꯀꯩꯔꯤꯕ ꯗꯍꯤꯗꯣ ꯑꯗꯨꯒꯨꯝꯕꯗ ꯌꯥꯝ ꯆꯥꯡꯒꯗꯕꯅꯦ
ꯆꯍꯤꯍꯤ ꯀꯝꯄ꯭ꯂꯦꯛꯁꯟꯁꯨ ꯀꯩꯅꯣ ꯌꯨ ꯇꯤ ꯑꯥꯏꯒꯤ ꯀꯩꯅꯣꯁꯨ ꯒꯥꯏꯌꯦ ꯍꯥꯏꯕꯅꯦ
ꯍꯝ
ꯃꯍꯗꯣ
ꯌꯨ ꯇꯤ ꯑ ꯌꯔꯤꯟ ꯏꯟꯐꯦꯛꯁꯟ
ꯍꯣꯏ
ꯑꯣ ꯑꯁ ꯑꯩꯁꯨ ꯌꯥꯝ ꯍꯩꯔꯝꯃꯤꯅꯦꯀꯣ ꯑ
ꯑꯍꯟ ꯑꯣꯏꯕꯒꯤ ꯍꯩꯗ꯭ꯔꯗꯤ
ꯈꯪꯗ꯭ꯔꯤꯗ ꯁꯤ ꯈꯤꯇꯪ ꯁꯣꯔ ꯁꯨꯔꯗꯁꯨ ꯌꯥꯝ ꯅꯨꯡꯉꯥꯏ
ꯋꯥ
ꯃꯤꯨꯝꯁꯤ ꯊꯣꯛ ꯊꯣꯛꯄꯦ ꯃꯤꯄꯨꯝꯁꯦ ꯈꯟ ꯊꯣꯞ ꯊꯣꯞꯄꯦ ꯁꯀꯣꯔ ꯍꯣꯜꯂꯒ
ꯑꯗꯨꯅꯦ ꯀꯩꯅꯣ ꯀꯄꯤꯠꯇ꯭ꯔꯣ
ꯄꯥꯏꯔꯅꯤ ꯑꯩ
ꯣꯛꯒꯗꯤꯁꯤꯤ
ꯑꯩꯈꯣꯏꯁꯦ ꯀꯩꯅꯣ ꯇꯧꯔꯗꯤ ꯃꯊꯟꯗꯁꯨ ꯑꯗꯨꯝ ꯃꯨꯠꯄ ꯃꯥꯜꯂꯦꯅꯀꯣ ꯑꯩꯗꯤ ꯃꯨꯠꯄꯗꯣ ꯈꯪꯍꯧꯗꯣꯏꯅꯦ
ꯃꯇꯝ ꯂꯥꯛꯑꯦ ꯍꯣꯏ
ꯎꯝ ꯃꯇꯝ ꯂꯥꯛꯑꯦ
ꯊꯦꯡ ꯊꯦꯡꯉꯦ ꯇꯨꯝꯃꯨꯗꯨꯅ
ꯑꯩ ꯑꯩ ꯍꯥꯏꯗ꯭ꯔꯔꯤꯕ ꯄꯨꯡ ꯏꯂꯚꯦꯟ ꯇꯨ ꯇꯨꯌꯦꯜꯐ ꯊꯥꯔꯇꯤ ꯃꯅꯨꯡꯗ ꯇꯨꯡꯃꯅꯤ
ꯊꯕꯛ ꯀꯟꯅ
ꯍꯥꯥ
ꯄꯨꯡ ꯑꯦꯂꯚꯦꯟꯒꯤ ꯊꯣꯛꯂꯛ ꯃꯇꯨꯡꯗ ꯀꯔꯤ ꯍꯥꯏꯕ
ꯑꯗꯨꯗ ꯇꯨꯝꯒꯅꯦꯕ ꯑꯩ ꯇꯨꯝꯕꯁꯨ ꯑꯩ ꯔꯨꯝꯗ ꯇꯨꯝꯗꯦ ꯍꯟꯗꯛꯇ ꯑꯩ ꯑꯃꯣꯝꯗꯀꯣ ꯋꯥꯔꯜ ꯀꯞ ꯂꯩꯔꯤ ꯐꯥꯎꯕꯗꯤ ꯑꯗꯨꯝ ꯌꯦꯡꯗ꯭ꯔꯁꯨ ꯃꯃꯤꯡꯒꯤ ꯑꯣꯏꯅ ꯎꯝ ꯍꯦꯂꯦ ꯋꯥꯐ ꯊꯔꯇꯤꯗꯤ ꯇꯥꯗꯔꯤꯗꯅ
ꯍꯣꯏ ꯑꯩ ꯀꯣꯏꯁꯟ ꯑꯃ ꯍꯪꯅꯤꯡꯕ ꯂꯥꯛꯑꯦꯀꯣ ꯑꯗꯨ ꯀꯩꯅꯣꯗ ꯍꯪꯉꯒꯦ ꯑꯇꯣꯞꯄꯗ ꯍꯪꯉꯒꯦ ꯍꯥꯏꯗꯤ ꯑꯇꯣꯞꯄ ꯃꯤ ꯅꯠꯇꯕ
ꯐꯔꯦ ꯐꯔꯦ